ꯍꯂꯣ
ꯍꯜꯂꯣ
ꯑꯩꯅ ꯋꯥꯔꯤ ꯀꯟꯅ ꯂꯤꯔꯀꯥꯟꯗ ꯃꯇꯝ ꯂꯣꯏ ꯂꯩꯔꯝꯃꯦ
ꯑꯗꯨꯅꯦ ꯌꯥꯝ ꯅꯨꯡꯉꯥꯏꯇꯦꯀꯣ ꯗꯍꯥꯟ ꯅꯣꯏꯗꯤ ꯅꯆꯤꯟ ꯏꯅꯥꯎ ꯀꯌꯥ ꯁꯨꯒꯦ
ꯑꯩꯈꯣꯏꯗꯤ ꯑꯩꯈꯣꯏ ꯃꯔꯤ ꯁꯨꯏ
ꯑ ꯌꯥꯝ ꯂꯩꯕ ꯅꯨꯡꯉꯥꯏꯕꯒꯤ ꯎ ꯀꯩꯅꯣꯅꯤꯅꯦ
ꯑꯩꯈꯣꯏꯁꯨꯅꯦ ꯑꯩꯈꯣꯏ ꯃꯔꯤꯁꯦ
ꯑꯥ
ꯇ ꯆ ꯂꯩꯇꯦ
ꯑꯥ
ꯥꯏ ꯃꯥꯏꯒꯤ ꯊꯕꯛ ꯂꯣꯏꯅ ꯆꯠ
ꯅꯨꯄꯥ ꯀꯌꯥ ꯅꯨꯄꯤ ꯀꯌꯥ
ꯑꯩꯈꯣꯏ ꯅꯨꯄꯥ ꯑꯍꯨꯝ ꯅꯨꯄꯤ ꯑꯃ
ꯎꯝꯝ
ꯅꯨꯄꯤꯗꯨꯗꯤ ꯃꯌꯨꯝ ꯄꯥꯟꯈ꯭ꯔꯦꯕꯀꯣ ꯅꯨꯄꯥ ꯑꯩꯈꯣꯏ ꯑꯍꯨꯝꯗꯤ ꯑꯝꯇ ꯄꯤꯊꯤꯗ꯭ꯔꯤꯌꯦ ꯑꯍꯨꯝꯃꯛ ꯑꯝꯇ ꯊꯤꯗ꯭ꯔꯤꯌꯦ
ꯑꯣ ꯅꯪꯅ ꯀꯌꯥ ꯁꯨꯕ
ꯑꯩꯅ ꯈ꯭ꯋꯥꯏ ꯑꯇꯣꯝꯕꯅꯤ
ꯎꯝ
ꯑꯩ ꯑꯩ ꯈꯇꯪꯗꯤ ꯌꯨꯝꯗ ꯂꯩꯖꯦ ꯑꯇꯩꯗꯤ ꯌꯨꯝꯗ ꯂꯩꯇꯦꯕꯀꯣ
ꯎꯝ
ꯂꯣꯏꯅ ꯂꯩꯌꯦꯕꯀꯣ
ꯎꯝ
ꯎꯝ ꯃꯅꯤꯄꯨꯔꯒꯤ ꯃꯡꯃꯗ ꯂꯣꯏ ꯂꯩꯌꯦꯕꯀꯣ ꯑꯗꯨꯗꯨꯅ ꯑꯩ ꯈ ꯈꯤꯇꯪ ꯌꯨꯝꯗ ꯂꯩꯕ ꯑꯗꯨꯗꯅ ꯑꯝꯇ
ꯎ ꯅꯨꯄꯤ ꯅꯨꯄꯤ ꯊꯤꯕ ꯌꯥꯕꯒꯤ ꯃꯇꯝ ꯑꯣꯏꯔꯝꯃꯅꯤ ꯑꯍꯟꯁꯤꯡꯗꯤ
ꯅꯣꯏꯅ ꯍ ꯑꯗꯨꯝ ꯌꯧꯁꯜꯂꯛꯑꯦ ꯂꯣꯏ ꯍꯦꯟꯕ ꯍꯦꯟꯕꯩ ꯃꯇꯝ ꯌꯧꯁꯤꯜꯂꯛꯑꯦ
ꯎꯝ
ꯂꯣꯝꯗ ꯁꯨꯝ
ꯎꯪꯦ
ꯑꯝꯇ ꯄꯥꯝꯃꯦ ꯍꯥꯏꯗꯦꯅꯦ
ꯑꯁ ꯀꯔꯤꯒꯤꯔꯅꯦ ꯃꯣꯏꯅ ꯃꯣꯏꯅ ꯄꯥꯝꯗꯕꯒꯤꯔ ꯅꯠꯇ꯭ꯔꯒ ꯅꯨꯄꯤꯁꯤꯡꯅ ꯌꯥꯗ꯭ꯔꯕꯒꯤꯔ
ꯑꯐꯕ ꯑꯝꯇ ꯐꯪꯗ꯭ꯔꯦ ꯑꯐꯕ ꯊꯤꯕꯅꯦꯕ ꯀꯣ
ꯊꯤꯖꯤꯟꯒꯗꯕ ꯂꯩꯌꯦ
ꯊꯤꯖꯤꯟꯒꯗꯕ ꯑꯐꯕ ꯂꯩꯕ꯭ꯔꯣ
ꯍꯥꯥ
ꯑꯐꯕ ꯑꯐꯕ ꯅꯨꯄꯤ ꯍꯧꯖꯤꯛ ꯃꯇꯝꯗ ꯑꯐꯕ ꯅꯨꯄꯤ ꯄꯥꯝꯕ꯫
ꯑꯗꯨ ꯑꯗꯨꯁꯨ ꯆꯨꯝꯃꯦ ꯑꯗꯨꯕꯨ ꯑꯗꯨꯕꯨꯀꯣ
ꯑꯥ꯫
ꯌꯥꯝꯗꯤ ꯃꯥꯜꯂꯗꯤ ꯑꯐꯕ ꯊꯤꯔꯤꯉꯩꯗ ꯐꯪꯉꯔꯣꯏꯅꯦ꯫
ꯈꯪꯗꯦ ꯑꯗꯨꯃꯥꯏꯅ ꯇꯧꯗꯣꯏꯔ ꯀꯩꯅꯣ꯫
ꯀꯔꯤꯔ ꯃꯣꯏꯁꯨ ꯒ꯭ꯌꯥꯟ ꯇꯥꯃꯟꯗꯦꯍꯦ
ꯑꯩꯈꯣꯏꯒꯤ ꯑꯍꯨꯝꯁꯦ ꯌꯥꯗꯕ ꯑꯗꯨꯅꯔꯅꯤꯅꯦ
ꯃꯣꯏ ꯃꯣꯏ ꯄꯥꯗ꯭ꯔꯤ ꯐꯥꯎ ꯅꯪꯗꯤ ꯄꯥꯜꯂꯔꯣꯏ
ꯅ ꯃꯣꯏꯅ ꯊꯤꯗ꯭ꯔꯒꯗꯤ ꯑꯩꯅ ꯊꯤꯗꯣꯏꯕ
ꯎ ꯀꯔꯤ ꯍꯥꯏꯕ꯭ꯔꯥ ꯕꯒꯟ ꯂꯧꯕ ꯍꯥꯏꯕ꯭ꯔꯥ ꯅꯣꯏꯁꯨ ꯑꯥ ꯑ ꯒ꯭ꯌꯥꯟ ꯇꯥꯕꯅ ꯐꯩꯗ ꯇꯥꯗꯦ ꯇꯥꯕ꯭ꯔꯣ ꯍꯂꯑꯣ ꯍꯜꯂꯣ ꯑ ꯊꯧ ꯄꯅꯤꯔ ꯊꯀꯣ ꯍꯜꯂꯣ
ꯍꯜꯂꯣ
ꯎꯝ ꯀꯔꯤꯒꯤꯔꯥ
ꯅꯦꯋꯥꯛ ꯈꯔ ꯅꯨꯡꯉꯥꯏꯇꯕ꯭ꯔꯥ ꯀꯩꯅꯣ ꯇꯥꯗꯕ
ꯎꯝ ꯑꯩꯁꯨ ꯇꯥꯗꯕꯒꯤꯅꯦ
ꯎꯝ
ꯍꯧꯖꯤꯛꯇꯀꯤ ꯇꯥꯔꯦ
ꯇꯥꯔꯕ ꯍꯧꯖꯤꯛꯇꯤ
ꯍꯥꯥ
ꯇꯥꯔꯕ ꯍꯧꯖꯤꯛꯇꯤ
ꯇꯥꯔꯦ ꯇꯥꯕꯕꯨꯗꯤ ꯍꯣꯏ ꯌꯥꯝ ꯋꯥꯅ ꯇꯥꯔꯤꯅꯤ ꯑꯗꯨꯁꯨ ꯐꯣꯟꯒꯁꯤ ꯅꯥꯀꯣꯡꯗ ꯌꯥꯝ ꯅꯞꯁꯤꯜꯂꯒ
ꯊꯝꯗꯦ ꯊꯝꯗꯦ ꯀꯣꯝꯅ ꯊꯝꯃꯦ ꯑꯩꯗꯤꯅꯦ
ꯎꯝ
ꯅꯣꯏꯒꯤ ꯀꯩꯅꯣꯗ ꯄꯥꯝꯃꯦꯕ ꯅꯣꯏꯒꯤ ꯍꯧꯖꯤꯛ ꯂꯩꯕ ꯅꯪ ꯅꯪ ꯑꯣꯏꯔꯤꯕ ꯀꯩꯅꯣꯗꯣ
ꯑꯥ
ꯑꯗꯨꯗ ꯄꯥꯝꯃꯦ ꯅꯣꯏꯒꯤ ꯀꯩꯅꯣꯗ ꯅꯣꯏꯒꯤ
ꯖꯥꯇꯤꯗ ꯍꯥꯏꯇꯥꯔꯦꯀꯣ
ꯑꯥ
ꯑꯗꯨꯗ ꯅꯠꯇ꯭ꯔꯗꯤ ꯄꯥꯝꯗꯦ
ꯑꯁ ꯄꯉꯥꯡ ꯉꯥꯡꯒꯅꯨ ꯍꯦ ꯅꯣꯏꯁꯨ
ꯄꯉꯥꯡ ꯉꯥꯡꯕ ꯅꯠꯇꯦ ꯑꯩ ꯍꯥꯟꯅꯗꯒꯤ ꯑꯃ ꯅ ꯇꯨ ꯅ ꯀꯩꯅꯣ ꯇꯃ
ꯎꯝꯨ ꯑꯃꯨꯛ ꯂꯧꯁꯤꯜꯂꯨꯔꯒ ꯅꯣꯏꯅ ꯄꯥꯝꯗ꯭ꯔꯗꯤ ꯇꯥꯕ꯭ꯔꯥ ꯍꯜꯂꯣ ꯌꯥꯝꯝ ꯅꯨꯡꯉꯥꯏꯇꯅꯦ ꯀꯔꯤꯒꯤꯔꯣ ꯎꯝ ꯀꯔꯤꯒꯤꯔꯥ ꯀꯣ ꯍꯣꯏ ꯑꯃꯨꯛ ꯃꯨꯠ ꯑꯃꯨꯛ ꯂꯥꯛ ꯇꯧꯔꯤꯁꯤ ꯀꯔꯤꯒꯤꯔꯥ ꯀꯣ꯫
ꯎꯝ ꯄ꯭ꯔꯣꯕ꯭ꯂꯦꯝ ꯂꯩꯔꯝꯅꯤ꯫
ꯌꯥꯝ ꯁꯥꯎꯅꯤꯡꯉꯤ ꯃꯁꯤꯒꯤ ꯄ꯭ꯔꯣꯕ꯭ꯂꯦꯝꯁꯨ꯫
ꯑꯦ꯫
ꯃꯤꯅ ꯋꯥꯔꯤ ꯅꯨꯡꯉꯥꯏꯔꯤꯀꯥꯟꯁꯤꯗ꯫ ꯑꯗꯣ ꯑꯩꯈꯣꯏꯒꯤ ꯖꯥꯠꯁꯦ ꯄꯥꯝꯃꯦꯅ ꯄꯨꯁꯜꯂꯨꯔꯒ ꯅꯣꯏꯒꯤ ꯏꯃꯨꯡꯅ ꯄꯥꯝ ꯗ꯭ꯔꯗꯤ
ꯇꯥꯕ꯭ꯔꯣ꯫ ꯍꯥꯏ꯫ ꯍꯜꯂꯣ꯫ ꯇꯥꯗ꯭ꯔꯁꯨ ꯋꯥꯔꯤ ꯄꯪꯁꯥ ꯁꯥꯟꯅꯁꯦ꯫
ꯍꯜꯂꯣ꯫
ꯅꯪ ꯑꯥ
ꯔꯕꫭ
ꯍꯣꯏ ꯇꯥꯕ ꯀꯥꯟꯗꯅ ꯐꯥꯎꯅꯔꯒ ꯉꯥꯡꯅꯔꯁꯤ ꯇꯥꯗꯕ ꯀꯥꯟꯗꯅ ꯑꯗꯨꯝ ꯎꯝ ꯅꯪꯁꯨ ꯅꯪꯒꯤ ꯊꯣꯛꯄ ꯑꯩꯁꯨ ꯑꯩꯒꯤ ꯊꯣꯛꯄ ꯉꯥꯡꯅꯔꯁꯦ꯫
ꯎꯝ ꯉꯥꯡꯅꯔꯁꯤ꯫
ꯇꯥꯕ ꯀꯥꯟꯗꯅ ꯑꯃꯨꯛ ꯉꯥꯡ ꯋꯥꯔꯤ ꯁꯥꯟꯅꯕ꯫ ꯃꯥꯡꯗꯅꯤꯡꯉꯥꯏ꯫ ꯑꯗꯣ ꯍꯣꯏ
ꯅꯣꯏꯅ ꯑꯩꯈꯣꯏꯒꯤ ꯅꯪꯅ ꯑꯩꯈꯣꯏꯒꯤ ꯖꯥꯠꯁꯦ ꯄꯥꯝꯃꯦ ꯍꯥꯏꯅ ꯂꯧꯔꯛꯄ ꯀꯥꯟꯗ ꯅꯣꯏꯒꯤ ꯏꯃꯨꯡ ꯃꯨꯡꯅ ꯄꯥꯝꯗ꯭ꯔꯗꯤ
ꯑꯗꯨꯗꯤꯅꯦ ꯑꯩꯈꯣꯏꯅ ꯄꯥꯝꯃꯗꯤꯅꯦ ꯑꯗꯨꯝ ꯌꯥꯏꯑꯦꯕ ꯀꯩꯁꯨ ꯄ꯭ꯔꯣꯕ꯭ꯂꯦꯝ ꯂꯩꯇꯦꯕ꯫
ꯎꯝ꯫
ꯑꯩꯈꯣꯏꯅ ꯄꯥꯝꯕꯗꯩ ꯑꯗꯨꯝ ꯌꯥꯕ꯫
ꯃꯤ ꯈꯔꯅꯗꯤ ꯄꯥꯝꯗꯕ ꯂꯩꯕꯅꯦ꯫
ꯂꯩ ꯑꯗꯨꯗꯤ꯫
ꯇꯣꯡꯉꯥꯜꯂꯦ ꯅꯣꯏ ꯑꯁꯤ ꯅꯨꯄꯤꯗꯤ ꯇꯣꯉꯥꯜꯂꯦ ꯄꯥꯝꯗꯦ ꯍꯥꯏꯅꯀꯣ
ꯑꯥ꯫
ꯂꯩꯌꯦꯕ꯫
ꯂꯩꯌꯦ-ꯂꯩꯌꯦ ꯑꯗꯨꯗꯤ ꯑꯗꯨꯒꯨꯝꯕꯗꯨꯗꯤꯀꯣ
ꯎꯝ꯫
ꯕ꯭ꯔꯥꯃꯟꯅ ꯑꯌꯥꯝꯕ ꯑꯣꯏꯌꯦ꯫
ꯎꯝ ꯈꯪꯗ꯭ꯔꯦ ꯑꯗꯨ
ꯍꯤꯟꯗꯨꯗꯒꯤꯁꯨ ꯊꯣꯏꯗꯣꯛꯄ ꯂꯩꯇꯦꯕꯀꯣ꯫
ꯎꯝ ꯑꯁ ꯑꯗꯨ ꯑꯣꯏꯔꯗꯤ ꯑꯃ ꯀꯣꯛ ꯊꯤꯕꯤ ꯔꯒ ꯂꯣꯏꯔꯦ ꯑꯩꯅ
ꯑꯩꯗꯤ ꯑꯐꯕ ꯅꯠꯇꯗꯤ ꯄꯥꯝꯗꯦ꯫
ꯐꯖ ꯑꯐꯕꯅ ꯑꯐꯕꯁꯨ ꯐꯖꯕꯁꯨ ꯄꯥꯝꯃꯤꯕ꯫
ꯎꯝ ꯑꯐꯕꯁꯨ ꯐꯖꯕꯁꯨ ꯄꯥꯝꯃꯦ꯫
ꯂꫭꯏꯔꯦꯍꯦ ꯑꯗꯨꯗꯤ꯫
ꯈꯔ ꯋꯥꯅ ꯊꯣꯛꯀꯗ꯭ꯔꯣ꯫
ꯍꯥꯥ꯫
ꯈꯔ ꯋꯥꯅ ꯊꯣꯛꯀꯗ꯭ꯔꯣ
ꯈꯔ ꯈꯛꯇ ꯅꯠꯇꯦ ꯌꯥꯝ ꯋꯥꯅ ꯊꯣꯛꯑꯅꯤ ꯐꯖꯔꯝꯃꯣ ꯑꯃꯨꯛ ꯃꯥꯒꯤ ꯋꯥꯈꯜꯂꯣꯟ ꯀꯔꯤ ꯀꯔꯥ ꯐꯠꯂꯝꯗ꯭ꯔꯗꯤ ꯐꯖꯔꯤꯗꯨꯣ ꯀꯥꯟꯅꯗ꯭ꯔꯦꯕ
ꯃꯥꯥꯟꯇꯃꯤ
ꯑꯗꯨꯒ ꯑꯃꯨꯛ ꯋꯥꯈꯜꯂꯣꯟ ꯃꯥꯒꯤ ꯋꯥꯈꯜ ꯀꯔꯤ ꯀꯔꯥ ꯐꯖꯔꯒ ꯂꯩꯔꯝꯃꯣꯛ ꯊꯤꯔꯗꯤ ꯑꯃꯨꯛ ꯄꯥꯝꯃꯣꯏ ꯅꯪꯒꯤꯁꯦ
ꯎꯝ
ꯅꯠꯇ꯭ꯔ
ꯍꯣꯏ
ꯑꯁ ꯌꯥꯝ ꯃꯨꯔꯨꯏꯗ ꯈꯔ ꯈꯛꯇꯪ ꯅꯠꯇꯦ ꯌꯥꯝ ꯂꯨꯏ
ꯑꯗꯨ ꯂꯨꯗꯕꯅꯤꯍ ꯂꯩꯕꯅꯤꯍ
ꯀꯨꯞꯅ ꯑꯗꯨ ꯅꯁꯥꯅ ꯊꯤꯕ ꯇꯥꯔꯦꯍꯦ ꯉꯝꯗ꯭ꯔꯦ ꯑꯗꯨꯗꯤ ꯃꯇꯦꯡ ꯄꯥꯡꯕꯤꯒꯦ ꯍꯥꯏꯔꯒ
ꯏꯁꯥꯅ ꯑꯣꯏꯅ ꯆꯠꯂ ꯆꯠꯂ ꯊꯤꯕꯅ ꯐꯔꯦ ꯅꯠꯇ꯭ꯔꯥ
ꯍꯣꯏ ꯏꯁꯥꯅ ꯄꯥꯝꯕꯗꯣ
ꯎꯝ
ꯍꯧꯖꯤꯛꯀꯥꯟꯅꯤ ꯃꯤꯅ ꯊꯤꯕꯤꯕꯗꯨꯁꯨ ꯐꯠꯇꯕ ꯂꯩꯕꯅꯤꯅꯦ ꯑꯗꯨꯅ ꯑꯗꯨꯅ ꯏꯁꯥ ꯏꯁꯥꯅ ꯈꯪꯅ
ꯏꯁꯥ ꯏꯁꯥꯅ ꯊꯤꯖꯕꯅ ꯐꯔꯦꯕꯀꯣ
ꯎꯝ
ꯁꯣꯏꯗ꯭ꯔꯗ ꯏꯁꯥꯅ ꯊꯤꯖꯕꯗꯗꯤ ꯃꯔꯤ ꯃꯈꯣꯡ ꯂꯣꯏꯅ ꯊꯤꯗꯣꯛꯑꯒ ꯀꯣ
ꯑꯗꯨꯗꯟꯅꯦ
ꯐꯔꯦꯗ ꯑꯗꯨꯃꯥꯏꯅ ꯇꯧꯔꯒ ꯊꯤꯔꯒꯦ
ꯎꯝ ꯑꯗꯨꯅ ꯐꯔꯦ ꯈ꯭ꯋꯥꯏꯗꯒꯤ
ꯎꯝ ꯅꯨꯡꯁꯥ ꯌꯥꯝ ꯁꯥꯕ꯭ꯔꯥ
ꯊꯣꯛꯣꯛꯇꯦ ꯅꯨꯡꯁꯥ
ꯎ ꯆꯠꯊꯣꯛꯇꯕ꯭ꯔꯣ ꯑꯗꯨꯗꯥ
ꯉꯁꯥꯏ ꯑꯌꯨꯛꯇꯤ ꯈꯔ ꯈꯔ ꯅꯣꯡ ꯆꯨꯔꯝꯃꯦ ꯊꯣꯛꯇꯦ ꯅꯣꯏꯗꯗꯤ ꯊꯣꯀ ꯔꯅꯤ ꯆ ꯃ ꯅꯔꯝꯒꯅꯤꯗ
ꯊꯣꯛꯑꯏ
ꯊꯣꯛꯄ꯭ꯔꯥ ꯁ ꯆ ꯌꯥꯥꯅꯤꯍꯦ
ꯑꯞ ꯑ ꯍ ꯍꯣꯏ ꯂꯥꯛꯒꯦ ꯂꯣꯏꯁꯤ ꯂ ꯦꯝꯦꯝꯁꯤ ꯑꯅꯅ ꯌꯗꯤꯤꯟ ꯎꯝ ꯍꯜꯂꯣ
ꯀꯔꯤꯅꯣ
ꯑꯥꯗ ꯉꯥ ꯐꯥꯕ ꯆꯠꯇꯣꯏꯕ
ꯎꯝ ꯉꯥ ꯅꯣꯏ ꯅꯪꯁꯨ ꯌꯥꯝ ꯄꯥꯝꯅ ꯆꯥꯕ꯭ꯔꯥ ꯉꯥ
ꯑꯖꯤꯡ ꯍꯥꯄꯥꯝꯇ
ꯄꯥꯝꯗꯦ
ꯎ
ꯀꯔꯤꯅ ꯍꯦꯟꯅ ꯄꯥꯝꯕ꯭ꯔꯥ ꯑꯗꯨꯗꯤ
ꯑꯩꯗꯤ ꯆꯤꯛꯀꯟ ꯃꯤꯠꯀꯨꯝꯕꯅ ꯍꯦꯟꯅ ꯄꯥꯝꯃꯦ
ꯑꯗꯨꯒꯤ ꯑꯣꯏꯔꯝꯃꯅꯤ ꯅꯪꯅ ꯑꯩꯈꯣꯏꯒꯤ ꯖꯥꯠ ꯄꯥꯝꯃꯤ ꯁꯦ ꯅꯣꯏꯒꯤ ꯖꯥꯠꯁꯦ ꯑꯌꯥꯝꯕ ꯉꯥ ꯌꯥꯝꯌꯥꯝ ꯄꯥꯝ ꯄꯥꯝꯗꯥꯏꯅꯦ
ꯎꯝ ꯄꯥꯝꯕ ꯂꯩ ꯄꯥꯝꯗꯕ ꯂꯩꯌꯦ
ꯑꯗꯣ ꯄꯥꯝꯕ ꯂꯩ ꯄꯥꯝꯗꯕ ꯂꯩꯕꯗꯣ ꯄꯥꯝꯕꯅ ꯑꯌꯥꯝꯕ ꯀꯨꯝ ꯇꯧꯋꯦꯗ
ꯎꯝ ꯑꯄꯥꯝꯕꯅ ꯑꯌꯥꯝꯕ ꯑꯣꯏꯔꯝꯕꯁꯨ ꯌꯥꯏ ꯑꯗꯣ ꯑꯩꯗꯤ ꯑꯣꯏꯗꯦ
ꯉꯛꯑꯦꯍꯦ
ꯑꯩꯗꯤ ꯉꯥ ꯄꯥꯝꯗꯦꯕ
ꯉꯥꯁꯦ ꯑꯃꯔꯣꯝꯗꯀꯣ ꯑꯗꯨꯝ ꯅꯨꯡꯇꯤꯒꯤ ꯆꯥꯔꯒ ꯅꯨꯡꯇꯤꯒꯤ ꯐꯥꯔꯒ ꯇꯧꯔꯁꯨ ꯑꯗꯨꯝ
ꯀꯔꯤ ꯍꯥꯏꯁꯤꯔꯦ ꯏꯟꯇꯔꯦꯁ ꯑꯗꯨꯝ ꯂꯩꯕꯅꯤ ꯕꯤꯠ ꯑꯗꯨꯝ ꯂꯩꯕꯅꯤ
ꯎꯝ ꯉꯥ ꯐꯥꯅꯤꯡꯕ ꯄꯣꯛꯑꯦꯕ
ꯑꯥ
ꯎꯝ
ꯆꯥꯗꯕꯁꯤꯡꯁꯤꯁꯨ ꯑꯗꯨꯝ ꯐꯥꯅꯤꯡꯕ ꯄꯣꯛꯄꯅꯤ
ꯑꯥ
ꯅꯍꯥꯟ ꯑꯩꯈꯣꯏ ꯑꯁꯤꯗ ꯂꯩꯕꯗ ꯌꯨꯝ ꯍꯣꯡꯗ꯭ꯔꯤꯉꯩꯗ ꯑꯥ ꯑꯩꯈꯣꯏꯁꯨ ꯁꯣꯝꯗ ꯂꯩꯔꯤꯕ ꯂꯩꯕ ꯀꯥꯟꯗ ꯑꯗꯨꯝ ꯅꯨꯡꯊꯤꯒꯤ ꯐꯥꯔꯒ ꯆꯥꯕꯗꯣ ꯅꯨꯡꯇꯤꯒꯤ ꯆꯥꯔꯁꯨꯀꯣ ꯑꯗꯨꯝ ꯐꯥꯅꯤꯡꯕ ꯑꯗꯨꯝ ꯆꯥꯅꯤꯡꯕ ꯇꯧꯕꯅꯦ
ꯇꯧꯋꯦ ꯇꯧꯋꯦ ꯑꯗꯨꯕꯨꯗꯤ ꯎꯝ ꯐꯥꯕꯒꯤ ꯕꯤꯠꯇꯣ
ꯎꯝ
ꯍꯣꯏ ꯍꯣꯏ ꯑꯗꯨꯏ ꯅꯣꯏꯗꯤ ꯑꯗꯨꯝ ꯂꯩꯕ ꯅꯨꯡꯉꯥꯏꯔꯦꯀꯣ ꯑꯗꯨꯗ
ꯂꯩꯌꯦ ꯎꯝ ꯃꯉꯥ
ꯎꯝ
ꯀꯩꯁꯨ ꯇꯧꯗꯕꯅꯤꯅ ꯅꯨꯡꯉꯥꯏ
ꯀꯩꯒꯨꯝꯕ ꯁꯤꯗ ꯊꯣꯛꯏꯕ ꯄ꯭ꯔꯣꯕ꯭ꯂꯦꯝ ꯃꯌꯥꯝꯁꯦ ꯊꯣꯛꯑꯒꯗꯤ ꯑꯗꯨꯝ ꯀꯩꯁꯨ ꯊꯣꯏꯗꯣꯛꯄ ꯇꯧꯗꯦ ꯍꯧꯖꯤꯛ ꯍꯧꯖꯤꯛ ꯂꯩꯔꯤꯕ ꯁꯤꯆꯇꯨꯋꯦꯁꯟꯁꯤꯒꯤ ꯃꯈꯥ ꯄꯣꯟꯅ
ꯎꯝ ꯍꯧꯖꯤꯛꯇꯤ ꯀꯩꯁꯨ ꯇꯧꯗꯦ
ꯑꯣ
ꯎ ꯅꯪ ꯅꯣꯏ ꯅꯣꯏꯁꯨ ꯈꯪꯉꯤꯗꯨꯅꯤ ꯀꯔꯤꯅꯣ ꯑꯗꯨꯕꯨꯗꯤ
ꯎꯝ ꯆꯨꯝꯃꯦ ꯑꯗꯨꯕꯨꯗꯤ ꯎꯝ